ꯇꯥꯕ꯭ꯔꯣ
ꯇꯥꯏꯌꯦ ꯇꯗ꯭ꯔꯣ
ꯇꯥꯏꯌꯦ ꯇꯥꯏꯌꯦ ꯃꯌꯦꯛ ꯁꯦꯡꯅ ꯇꯥꯕ꯭ꯔꯣ
ꯇꯥꯏꯌꯦ ꯑꯩꯗꯤ ꯑꯗꯨꯝ ꯃꯌꯦꯛ ꯁꯦꯡꯅ ꯇꯥꯏꯌꯦ
ꯑꯣ ꯑꯣ ꯀꯩꯗꯧꯔꯝꯃꯤꯅꯣ
ꯇꯥ ꯅꯪ ꯇꯥꯗ꯭ꯔꯕꯣ
ꯇꯥꯏꯌꯦ ꯇꯥꯏꯌꯦ
ꯎꯝ
ꯀꯗꯧꯔꯝꯃꯤꯅꯣ
ꯑꯁ ꯁꯨꯝ ꯍꯤꯞꯄꯝꯕꯅꯤ ꯑꯩꯈꯣꯏ ꯃꯥ ꯃꯅꯥꯛ ꯆꯠꯀꯦ ꯇꯧꯕꯅꯤ ꯆꯠꯂꯔꯣꯏ ꯑꯉꯥꯡ ꯇꯣꯡꯗꯣꯛ ꯈꯣꯏ
ꯑꯣ ꯆꯥꯛ ꯊꯣꯡꯉꯕꯣ
ꯊ‌ꯣꯡꯈꯔꯦ
ꯀꯔꯤ ꯃꯊꯦꯜ ꯊꯣꯡꯈ꯭ꯔꯒꯦ
ꯑꯁ ꯑꯩꯁꯨ ꯅꯪꯗꯧꯅ ꯑꯂꯨꯒ ꯉꯥꯟꯕ ꯍꯩꯕ꯭ꯔ ꯌꯦꯡꯒꯦꯅ ꯑꯂꯨ ꯉꯥꯟꯖꯜꯂ ꯇ‌ꯣꯛꯈꯔꯦ
ꯍꯦ ꯍꯦ
ꯃꯇꯧ ꯇꯝꯃꯒꯦ ꯑ ꯃꯇꯧ ꯇꯝꯕ ꯍꯧꯔꯒꯦꯅ ꯑꯗꯨ ꯐꯠꯇ꯭ꯔꯣ
ꯑꯁꯝꯕꯤꯗ ꯇꯧꯒꯦ ꯍꯥꯏꯔꯣ
ꯎꯝ
ꯁꯤ ꯃꯔꯨꯡ ꯉꯥꯅꯨ ꯂꯥꯕ ꯑꯆꯧꯕꯗꯨꯅ ꯃꯆꯥ ꯑꯃ ꯂꯥꯕ ꯍꯟꯗꯛꯀꯤ ꯆꯥꯎꯈꯠꯄꯗꯨ ꯀꯣꯏꯇꯥꯟ ꯇꯥꯟꯕꯤ ꯂꯩꯔꯦ
ꯎꯝ
ꯀꯃꯥꯏ ꯇꯩꯅꯣ ꯈꯪꯗꯦ ꯅꯪ ꯐꯣꯟ ꯌꯧꯔꯃꯣ
ꯃꯃꯥ ꯑꯃꯛ ꯄꯤ ꯑꯍꯨꯝ ꯁꯨꯏ ꯂꯣꯏ ꯀꯣꯟꯕ
ꯑꯣ
ꯑꯩꯅ ꯀꯣꯜꯂꯦ ꯍꯥꯏꯕꯗꯣ ꯑꯩ ꯅꯥꯔ ꯀꯣꯜꯂꯦ ꯍꯥꯏꯕꯗꯣ ꯑꯗꯨ ꯑꯣꯏꯗ꯭ꯔꯦ ꯅꯍꯥꯟꯗꯤ ꯑꯃ ꯀꯣꯜꯂꯒ ꯃꯥ ꯃꯥ ꯑꯩ ꯑꯩꯅ ꯆꯪꯉ ꯊꯨꯒꯥꯏꯔꯦ ꯑ ꯈꯣꯠ ꯈꯣꯠ ꯊꯣꯛꯄꯗ ꯃꯥꯊꯟꯗ ꯄꯣꯛ ꯄꯣꯛ ꯀꯥꯏꯑꯦꯕ ꯃꯊꯟꯅ ꯄꯣꯛ ꯄꯣꯛ ꯀꯥꯏꯔꯝ ꯃꯤꯌꯥ ꯍꯥꯏꯗꯤ ꯃꯁꯥ ꯅꯥꯔꯒꯣꯟꯕꯅꯤꯅ ꯊꯨꯡꯕꯣꯏ ꯊꯨꯡꯕꯣꯏ ꯇꯧꯕꯗꯣ
ꯑꯣ ꯑꯗꯨ ꯄꯨꯂꯞꯇꯤ ꯑꯗꯨ ꯄꯨꯂꯞ ꯇꯤ ꯄꯨꯂꯞꯇꯤ ꯇꯧꯔꯣꯏꯗꯅ ꯑꯗꯣ ꯄꯣꯛꯄꯝ ꯑꯀꯣꯟꯕ ꯖꯒꯥꯗꯣ ꯃꯌꯥꯏꯒꯤꯗꯨꯗꯤ
ꯑꯦ ꯂꯧꯊꯣꯛꯑꯒꯦꯅ ꯄꯨꯂꯞ ꯂꯧ ꯂꯧ ꯂꯧꯊꯣꯛ ꯍꯥꯏꯗꯤ ꯀꯨꯏꯔꯝꯅꯤꯅ ꯑꯣꯜ ꯑꯣꯜꯂꯔꯣꯏꯕ ꯃꯇꯝꯗꯣ ꯁꯥꯡꯗꯣꯛꯈ꯭ꯔꯦꯕ
ꯑꯣ ꯑꯣ
ꯑꯗꯨꯅ ꯀꯥꯟꯅꯗꯦ ꯑꯃꯨꯛ ꯃꯁꯥ ꯊꯥꯛꯑꯒ ꯑꯣꯏꯅ ꯃꯁꯥ ꯊꯥꯑꯒ ꯑꯣꯏꯅ ꯇꯧ ꯐꯔꯦ ꯎꯝ ꯑꯗꯨ ꯂꯧꯊꯣꯛꯈ꯭ꯔꯦ ꯍꯥꯏꯗꯤ ꯃꯁꯥ ꯊꯥꯛꯑꯒꯅꯦ
ꯑꯣ
ꯇꯗꯔꯣ ꯃꯁꯥ ꯊꯥꯛꯑꯒ ꯑꯣꯏꯅ ꯇꯧ ꯐꯔꯦꯅꯦ ꯇꯥꯏ ꯇꯥꯗ꯭ꯔꯣ ꯅꯪ
ꯗꯤ ꯇꯥꯏ ꯇꯥꯏ ꯑꯩ ꯑꯅꯤꯗꯤ ꯑꯃꯅ ꯆ ꯃꯔꯨꯝ ꯆꯊꯣꯛꯈꯤꯕꯩꯅꯦ ꯑꯩꯅꯕꯨꯗꯤ ꯑꯃꯅ ꯇꯔꯥꯃꯥꯊꯣꯏ ꯀꯣꯜꯂꯦ ꯑꯃꯅ ꯇꯔꯥ ꯀꯣꯜ ꯑꯩꯒꯤ ꯑꯃꯗꯨ ꯃꯉꯛ ꯄꯩꯔꯦꯕ ꯃꯄꯤ ꯑꯃꯗꯣ
ꯅꯥꯔꯤꯔꯣ
ꯅꯥꯕꯗꯤ ꯅꯠꯇꯦ ꯃꯥꯖꯦ ꯃꯔꯨꯝ ꯀꯣꯟꯕꯗ ꯋꯥꯡ ꯋꯥꯡ ꯑꯩꯅ ꯐꯥ ꯁꯣꯛ ꯀꯟꯅ ꯀꯩꯅꯣ ꯇꯧꯔ ꯊꯝꯕꯗꯨꯗ ꯁꯨꯖꯤꯟꯕ ꯖꯥꯠꯅꯦ
ꯎꯝ
ꯄꯌꯤꯡ ꯄꯌꯤꯡ ꯆꯥ ꯂꯩꯔꯦ ꯑꯗꯨ ꯃꯔꯨꯝꯗꯤ ꯀꯣꯡꯒ꯭ꯔꯦ ꯑꯗꯨꯝ ꯑꯃꯕꯨꯗꯤ ꯀꯩꯝ ꯇꯧꯗꯦ ꯑꯗꯨ ꯀꯣꯟꯗꯤ ꯀꯣꯟꯒ꯭ꯔꯦ ꯇꯔꯥ ꯀꯣꯜꯍꯜꯂꯦ ꯃꯉꯣꯟꯗꯅ ꯑꯦ ꯑꯃꯗꯨꯅ ꯇꯔꯥꯃꯥꯊꯣꯏ ꯀꯣꯜꯂꯦ
ꯅꯪ ꯁꯣꯜ ꯁꯕꯤꯁ ꯆꯠꯀꯗ꯭ꯔꯣ ꯍꯩꯌꯦꯡ
ꯑꯁ ꯏꯁꯥꯖꯤꯁꯨ ꯈꯪꯕꯗꯦ ꯒ꯭ꯌꯥꯟ ꯇꯥ ꯇꯜꯂꯤꯅꯦ ꯆꯠꯇ꯭ꯔꯦ ꯀꯗꯥꯏ ꯆꯠꯂꯦ ꯀꯗꯥꯏ
ꯆꯠꯇ꯭ꯔꯦ ꯆꯠꯇꯦ ꯁꯥꯔ ꯅꯥꯎꯆꯥꯒꯤ ꯑꯦꯞꯁꯦꯟ ꯄꯥꯟꯅꯅꯤ ꯇꯟꯕ ꯍꯥꯏꯇꯥꯔꯦ ꯅꯍꯥꯟ ꯄꯥꯜꯂꯤꯖꯤ ꯅꯪ ꯁꯥꯎꯟ ꯅꯧꯆꯥꯥꯅ ꯑꯦꯕꯁꯦꯟ ꯄꯥꯜꯂꯤ
ꯑꯥ ꯑꯩ ꯃꯃꯤꯡ ꯄꯥꯃ ꯀꯩꯅꯣ ꯇꯧꯒꯅꯣꯍꯦ ꯑ ꯑꯍ ꯌꯦꯟꯅꯔꯣ ꯄꯥꯜꯂꯤꯕꯣ
ꯑꯥ
ꯑꯁ ꯇꯜꯂꯦꯗ ꯇꯧꯗꯣꯏ ꯊꯕꯛꯁꯦ ꯎꯝ
ꯍꯦꯜꯅꯒ
ꯑꯣ
ꯗꯣ ꯁꯥꯔꯚꯤꯁ ꯌꯥꯎꯗ꯭ꯔꯗꯤ ꯅꯨꯡꯉꯥꯏꯗꯕ ꯂꯥꯁ ꯍꯥꯞꯄꯖꯨ ꯀꯣꯛꯀ ꯉꯥꯎꯔꯦ
ꯗꯤ ꯇꯤ ꯑꯃꯨꯛ ꯊꯣꯛꯀꯗꯧꯕ ꯑꯣꯏ ꯐꯕꯗꯤꯇꯤ ꯄꯨꯡ ꯅꯤꯄꯥꯟꯗꯩ ꯑꯃꯨꯛ ꯆꯠꯂꯦ ꯈꯜꯂꯣ ꯅꯤꯄꯥꯟꯗꯩ ꯆꯠ ꯇꯔꯦꯠ ꯇꯔꯨꯛ ꯃꯈꯥꯏ ꯍꯥꯏꯕ ꯅꯠꯇ꯭ꯔꯣ
ꯇꯔꯨꯛ ꯃꯈꯥꯏꯗ ꯑꯣꯐꯤꯁꯇ ꯌꯧ ꯍꯥꯏꯕ꯫
ꯎꯝ ꯑꯗꯨ ꯅꯤꯄꯜꯗꯩꯗꯤ ꯄ꯭ꯔꯣꯒꯥꯝ ꯍꯧꯅꯤ ꯍꯥꯏꯗ ꯅꯠꯇ꯭ꯔꯥ꯫ ꯃꯦꯟ ꯒꯦꯠꯇ ꯑꯗꯨꯝ ꯅꯤꯄꯥꯜ ꯃꯥꯄꯜ ꯀꯝꯄꯜꯁꯔꯤ ꯑꯗꯨꯝ ꯄꯨꯡ ꯃꯥꯄꯜ ꯇꯔꯥ ꯇꯥꯅꯦꯕ꯫
ꯇꯥꯅꯤ ꯇ ꯇꯔꯥ ꯕꯣꯛꯇꯤ ꯑꯗꯨꯝ ꯇꯥꯗ꯭ꯔꯣꯕꯅꯦ ꯑꯗꯨꯗꯒꯤ ꯆꯠꯂꯒ ꯂꯣꯏꯁꯤꯜꯂꯒ ꯑꯃꯝ ꯂꯥꯛ꯫ ꯍꯣꯏ ꯆꯞ ꯆꯞ ꯆꯥꯟꯅꯗ꯭ꯔꯣ꯫
ꯑꯗꯨ ꯑꯣꯏꯇꯥꯔꯗꯤ ꯐꯥꯔꯁ ꯗ꯭ꯌꯨꯇꯤ ꯊꯣꯛꯈꯤꯕ ꯆꯞ ꯃꯥꯟꯅꯔꯦꯕ ꯑꯗꯨꯝ꯫
ꯐꯥꯔ ꯐꯥ ꯇꯣꯛꯒ ꯆꯞ ꯃꯥꯟꯅꯔꯦ꯫ ꯑꯗꯨꯗ ꯅꯠꯇ꯭ꯔꯗꯤ ꯍꯥꯄꯛꯑꯅꯣ ꯍꯥꯏꯃꯤ ꯑꯗꯨꯃꯥꯏꯅ ꯇꯧꯕꯗꯣ꯫
ꯋꯥꯔꯣꯅꯣ ꯁꯦꯀꯦꯟꯗ ꯍꯥꯞꯀꯦ ꯍꯥꯞꯄꯣ꯫
ꯎꯝ꯫
ꯄꯨꯂꯞ ꯑꯣꯏꯅ ꯍꯥꯞꯄꯦ꯫
ꯅꯤꯌꯣꯝꯗꯣꯏ ꯁꯦꯀꯦꯟ ꯇꯥꯗꯣꯏꯅꯦꯕ꯫
ꯇꯥꯗꯣꯏꯅꯦ ꯑꯗꯨ ꯑꯗꯨ ꯀꯋꯤꯟꯇꯔꯅ ꯅꯪꯗꯧ ꯆꯠꯂꯤꯗ ꯂꯥꯁ ꯇꯥꯔꯒ꯫ ꯁꯨꯡꯁꯣꯏ ꯁꯣꯏꯦ ꯅꯪ ꯁꯣꯂꯔ ꯁꯥꯔꯚꯤꯁ ꯌꯥꯎꯗ꯭ꯔꯕꯅꯤ ꯍꯥꯏꯕ ꯃꯇꯝꯧ ꯁꯣꯂꯔ ꯁꯥꯔꯚꯤꯁ ꯌꯥꯎꯁꯜꯂꯛꯄ꯫ ꯗꯥꯎꯁꯦ꯫
ꯎꯝ ꯑꯁ ꯀꯥꯟꯗ ꯋꯥꯅꯤ ꯑꯗꯨꯗ ꯑꯃꯨꯛ ꯇꯧꯔꯅꯤ ꯍꯣꯔꯦꯟ ꯄꯨꯡ ꯅꯤꯄꯥꯟ ꯃꯥꯄꯟ꯫ ꯂꯥꯁ ꯗꯤꯇꯤ ꯄꯨꯡ ꯃꯥꯄꯟ ꯅꯛ ꯇꯧꯔꯅꯤ ꯇꯥꯥ ꯄꯨꯡ ꯇꯔꯥꯍꯨꯝꯗꯣꯏ ꯇꯧꯔꯅꯤ꯫
ꯎꯝ꯫
ꯅꯍꯥꯟꯈꯩꯗꯤ ꯅꯣꯡꯃꯥꯏꯖꯤꯡꯒꯁꯦ ꯌꯥꯝ ꯁꯨꯗꯏꯌꯦꯉ ꯍꯟꯗꯛꯅ ꯀꯔꯤ ꯇꯧꯅꯤꯡꯉꯥꯏ ꯂꯩꯇ꯭ꯔꯕꯖꯥꯠꯔꯥ꯫
ꯈꯪꯗꯦ ꯃꯣꯏꯁ ꯇꯧꯒꯦꯅ ꯇꯧꯔꯕ ꯈꯪꯗꯦꯗ꯫
ꯑꯗꯨꯒꯨꯝꯕ ꯀꯥꯟꯗꯗꯤ ꯁꯨꯔꯣꯏꯕ ꯑꯗꯩ ꯋꯥꯒꯗꯕ꯫ ꯅꯨꯡꯉꯥꯏꯔꯅꯤ ꯍꯥꯏꯔ ꯀꯥꯟꯗꯅ ꯇꯧꯅꯦꯕ꯫
ꯑꯗꯨꯗꯩ ꯁꯣ ꯁꯣꯒꯤ ꯄꯦꯔꯣꯠ ꯇꯧꯔꯀꯥꯟꯗꯒꯁꯦ ꯀꯔꯤ ꯍꯥꯏꯇꯥꯔꯦꯅꯦ꯫ ꯑꯥꯗꯒ ꯆꯠꯂꯣ ꯍꯥꯏꯔꯛꯑꯔꯣꯏ꯫
ꯍꯥꯏꯔꯛꯑꯔꯣꯏ꯫ ꯁꯤꯗ ꯑꯣꯏꯅ ꯅꯨꯡꯉꯥꯏꯐꯝ ꯂꯩꯔꯒ ꯗ꯭ꯌꯨꯇꯤ ꯇꯧꯕꯐꯝ ꯐ ꯑꯃ ꯂꯩꯕ꯫
ꯑꯦꯁ ꯑꯩꯗꯤ ꯀꯦꯖ ꯑꯥꯗ ꯇꯥꯕꯅ ꯅꯨꯡꯉꯥꯏꯔꯦ ꯑꯩꯗꯤ꯫ ꯑꯃꯗꯨꯅ꯫
ꯇꯥꯥꯔꯁꯨ ꯑꯗꯨꯝ ꯍꯥꯏꯗꯤ ꯑꯗꯨꯃꯥꯏꯗꯤ ꯋꯥꯗꯦꯗꯅ꯫
ꯎꯝ ꯀꯦꯖꯤꯗꯤ ꯇꯔꯥꯨꯊꯤ ꯅꯨꯡꯉꯥꯏ ꯑꯩꯗꯤ ꯑꯩꯗꯤꯇꯩꯍꯒ ꯍꯥꯞꯄꯅꯣ ꯑꯗꯨ ꯇꯥꯕꯦ꯫ ꯑꯩꯈꯣꯏ ꯃꯇꯝ ꯂꯦꯝꯐꯝ ꯈꯪꯗꯕꯅꯤꯅꯀꯣ ꯀꯔꯤ ꯍꯥꯏꯇꯥꯔꯦꯅꯦ ꯎꯝ꯫
ꯑꯇꯩ ꯃꯐꯝ ꯍꯥꯝꯕ ꯅꯠꯇꯦ ꯑꯁꯣꯝꯅꯥꯀꯟ ꯆꯠꯄ ꯕꯨꯗꯤ ꯗ꯭ꯌꯨꯇꯤ ꯇꯧꯕꯅ ꯐꯩꯗ꯫
ꯑꯦꯁ ꯑꯩ ꯌꯥꯝ ꯊꯤ ꯐꯈ꯭ꯔꯖꯥꯠꯅꯤ ꯑꯩꯗꯤ꯫
ꯑ꯫ ꯑꯥꯗ ꯆꯠꯄꯨꯗꯤ ꯗ꯭ꯌꯨꯇꯤ ꯇꯧꯕꯅ ꯌꯥꯝ ꯀꯣꯝꯃꯤꯗꯅ꯫
ꯀꯣꯝꯝꯕ ꯍꯥꯏꯕ ꯀꯩꯁꯨ ꯌꯥꯝ ꯀꯣꯝꯕ ꯅꯠꯇꯦꯍꯦ꯫ ꯉꯥꯏꯍꯥꯛꯇꯪ ꯄꯨꯡ ꯃꯔꯤ ꯃꯔꯤ ꯊꯥꯕꯗꯣ ꯊꯥ ꯊꯥꯠꯇꯦꯅꯦ꯫ ꯅꯠꯇ꯭ꯔꯣ꯫
ꯎꯝ꯫ ꯎꯝ ꯅꯨꯡꯉꯥꯏꯅ ꯊꯥꯡꯁꯦ ꯅꯣꯡꯃꯥꯏꯖꯤꯡ ꯑꯗꯨꯗꯤ ꯁꯨꯇꯤꯅꯤ ꯅꯨꯡꯉꯥꯏꯅ꯫ ꯂꯩꯔ ꯇꯧꯕ ꯌꯥꯕꯗꯣ ꯑꯁꯣꯝꯗ ꯑꯃꯛ ꯋꯥꯔꯅꯤ ꯅꯤꯡꯊꯧ ꯀꯥꯕ ꯃꯤ ꯆꯤꯜꯂꯀꯥꯟꯗ ꯋꯥꯗꯔꯀꯥꯟꯗ ꯑꯃꯨꯛ ꯂꯥꯛꯑ ꯇꯧꯔꯅꯤ꯫
ꯀꯔꯤ ꯃꯊꯦꯜ ꯇꯧꯔꯒꯦ ꯅꯪꯒꯤꯗꯤ꯫
ꯑꯁ ꯀꯩꯅꯣ ꯁꯧꯒ꯭ꯔꯤ ꯑꯃ ꯊꯣꯡꯉꯦ꯫ ꯄꯛꯅꯃ ꯑꯃ ꯅꯝꯃꯦ꯫
ꯅꯪ ꯉꯥꯁꯥꯏ ꯀꯥꯔꯣꯇ ꯂꯣꯏ ꯄꯨꯗ꯭ꯔꯣ ꯌꯥꯝꯗꯕꯗꯤ ꯑꯩ ꯄꯨꯗ꯭ꯔꯕꯅꯤ ꯇꯟꯗꯅ꯫
ꯀꯔꯣꯠ ꯁꯥꯠꯊꯣꯕꯗ ꯄꯨꯒꯔꯃꯤꯗ꯫
ꯎꯝ ꯍꯥꯏꯗꯤ ꯌꯥꯝꯁꯨ ꯌꯥꯝꯗ꯭ꯔꯕꯅꯤ ꯌꯥꯝꯁꯨ ꯌꯥꯝꯗ꯭ꯔꯕꯅꯤ ꯇꯜꯂꯕ꯫
ꯀꯩꯗꯧꯗꯣꯏ ꯃꯣꯔꯣꯛ ꯃꯦꯠ ꯃꯦꯠꯂ ꯆꯥꯕ ꯌꯥꯝ ꯍꯥꯎꯕꯅꯦ ꯀꯥꯔꯣꯠꯇꯣ
ꯌꯥꯏ ꯏꯔꯣꯜꯂꯁꯨ ꯌꯥꯔꯦ ꯃꯣꯡ ꯃꯦꯠꯂꯁꯨ ꯌꯥꯔꯦ ꯀꯥꯡꯉꯧ ꯇꯧꯔꯁꯨ ꯌꯥꯔꯦ
ꯍꯥꯏꯗꯤ ꯌꯥꯝꯗ꯭ꯔꯝꯅ ꯇꯜꯂꯕ ꯑꯩꯗꯤ ꯑꯩꯅ ꯃꯉꯣꯟꯗ ꯍꯥꯏꯕꯅꯤ ꯂꯨꯄꯥ ꯆꯥꯝꯃ ꯌꯥꯎꯕꯤꯔꯛꯑꯣ ꯅꯪ ꯐꯪꯅꯔꯗꯤ ꯑꯩ ꯆꯥꯝ ꯄꯩꯁꯥꯃꯨꯛ ꯀꯞꯄꯤꯔꯛꯀꯦ ꯅꯪ ꯅꯨꯡꯉꯥꯏ
ꯍꯥꯌꯦꯡꯒꯤꯁꯨ ꯃꯊꯥ ꯁꯥꯏ ꯇꯣꯂꯣꯞ ꯇꯥꯒ ꯏ ꯌꯥꯗ꯭ꯔꯗꯤ ꯆꯪꯉꯛꯈꯤꯔꯣꯏ ꯍꯥꯏꯅꯦ ꯇꯧꯔꯤꯁꯦ ꯉꯁꯤ ꯇꯥꯔꯤꯛ ꯃꯔꯤ ꯀꯣ
ꯎꯝ ꯑꯁ ꯑꯩ ꯇꯥꯔꯤꯛ ꯀꯨꯟꯃꯨꯛ ꯃꯅꯨꯡ ꯆꯪꯉꯗꯤ ꯌꯥꯔꯦ
ꯀꯨꯕꯧ ꯃꯅꯨꯡꯗꯗꯤ ꯆꯪꯅꯤꯗ ꯅꯍꯥꯟꯗꯤ ꯇꯥꯔꯤꯛ ꯃꯔꯤ ꯃꯉꯥ ꯇꯧꯂꯩ ꯑꯩꯒꯤ ꯒꯥꯔꯤꯒꯤ ꯊꯤꯒꯔꯦ ꯂꯣꯏꯔꯦꯗ ꯑꯩꯒꯤ ꯃꯔꯨꯞ ꯂꯣꯏꯔꯝꯅꯤꯅ
ꯃꯇꯥꯎ ꯑꯃꯥ ꯗꯣ ꯄꯩꯁꯥ ꯂꯩꯇꯦ ꯄꯩꯁꯥ ꯑꯝꯇ ꯀꯥꯄꯤꯔꯛꯀꯦꯔꯌꯦ ꯂꯤꯁꯤꯡ ꯑꯝꯇ ꯀꯥꯞꯄꯤꯔꯣ ꯍꯥꯌꯦꯡꯗꯤ ꯍꯥ
ꯄꯩꯁꯥ ꯂꯩꯇ꯭ꯔꯦꯕ
ꯑꯥ ꯄꯩꯁꯥ ꯂꯩꯇꯔꯤꯉꯩꯁꯤꯗ ꯃꯥꯗꯣ ꯂꯤꯁꯤꯡ ꯃꯨꯛꯇꯥ ꯀꯥꯞꯄꯤꯔꯣꯌꯦ ꯍꯣ ꯐꯔꯦ
ꯑꯩꯗꯤ ꯅꯍꯥꯟꯗꯣ ꯑꯩ ꯃꯥ ꯃꯥ ꯐꯣꯟ ꯇꯦ꯭ꯔ ꯑꯩꯗꯤ ꯀꯥꯎꯊꯣꯛꯈ꯭ꯔꯕ ꯃꯥꯏ ꯄꯩ ꯄꯩꯁꯥ ꯀꯥꯞꯁꯦ ꯑꯣ ꯀꯥꯄꯤ ꯀꯥꯄꯤꯒꯦ ꯑꯗꯨ ꯍꯥꯏꯅ ꯍꯥꯏꯔ ꯑꯩꯁꯦ ꯆꯥꯛ ꯆꯥ ꯆꯥꯅ ꯀꯥꯞꯄꯤ ꯀꯥꯞꯄꯤꯒꯦꯅ ꯑꯇꯣꯞ ꯑꯉꯥꯡ ꯋꯥꯔꯤ ꯁꯥꯟꯅꯕꯗ ꯁꯨꯝ ꯀꯥꯎꯊꯣꯛꯈ꯭ꯔꯖꯥꯠꯅꯦ ꯑꯩꯗꯤ ꯀꯥꯎꯊꯣꯛꯈ꯭ꯔꯒꯗꯨꯝ ꯃꯥꯅ ꯑꯃꯨꯛ ꯑꯩ ꯉꯥꯏꯍꯥꯛ ꯇꯨꯝꯊꯔꯨꯔꯦ ꯇꯨꯝꯗꯩꯉꯩ ꯐꯣꯟ ꯇꯧꯁꯜꯂꯦ ꯑꯁ ꯀꯥꯎ ꯀꯥꯎꯔꯦꯗ ꯅꯥꯕ ꯍꯥꯏꯔ ꯍꯥꯏ
ꯑꯗꯨꯒꯗꯤ ꯃꯥꯅ ꯑꯃꯨꯛ
ꯑꯦ ꯅꯁꯥꯏꯒꯤꯗꯨ ꯄ꯭ꯔꯤꯇꯝ ꯄ꯭ꯔꯤꯇꯝ ꯀꯥꯞ ꯆꯥꯔꯣ ꯀꯩꯅꯣ ꯊꯧꯏꯖꯤꯕꯣ
ꯑꯩꯅ ꯅ ꯅꯣꯏꯗ ꯀꯩꯅꯣꯝ ꯍꯥꯏꯒꯦꯕ ꯅ ꯅꯉꯣꯟꯗꯀꯣ ꯑꯗꯨꯝꯕꯗꯣ ꯂꯧꯔꯨꯅꯣꯕ ꯍꯌꯦꯡ ꯑꯩꯈꯣꯏꯗ ꯋꯥꯊꯤ ꯇꯥꯔꯅꯤ ꯑꯩꯈꯣꯏ ꯑꯗꯨꯝ ꯁꯤꯡꯕ ꯇꯥꯅꯤ ꯀꯥꯟꯅꯗꯦꯕ ꯍꯥꯏꯗꯤ ꯃꯥꯁꯨ ꯍꯥꯏꯗꯤ ꯃꯥꯁꯨ ꯄꯣꯠꯇꯣ ꯋꯥꯅꯁꯨ ꯇꯧꯖꯕꯅꯤꯅꯀꯣ ꯇꯥꯕ꯭ꯔꯣ
ꯇꯥꯏ ꯇꯥꯏ ꯇꯥꯏ ꯇꯥꯏ ꯇꯥꯗ꯭ꯔꯣ
ꯑꯩꯗꯤ ꯇꯥꯏ ꯑꯩꯗꯤ ꯋꯥ ꯃꯤ ꯌꯥꯝꯕꯅꯤꯅꯀꯣꯏ ꯑꯩꯈꯣꯏ ꯃꯦꯟ ꯈꯛ ꯑꯣꯏꯔꯗꯤꯀꯣ ꯑꯦ ꯑꯩ ꯀꯥꯞꯄꯤꯈ꯭ꯔꯒꯦ ꯅꯪ ꯀꯥꯞ ꯀꯥꯞꯈꯤ ꯌꯥꯕ
ꯎꯝ
ꯑꯩꯈꯣꯏꯗꯗꯤ ꯑꯦ ꯂꯨꯄꯥ ꯌꯥꯡꯈꯩꯗꯣ ꯀꯩꯁꯨ ꯅꯠꯇꯦꯅ ꯈꯟꯕ ꯅꯠꯇ꯭ꯔꯣ ꯃꯉꯣꯟꯗꯗꯤ ꯄꯨꯔꯛꯄ ꯃꯉꯣꯟꯗꯗꯤ ꯍꯤꯡꯆꯥꯞ ꯑꯃꯒꯤ ꯃꯉꯣꯟꯗ ꯍꯤꯡꯆꯥꯞ ꯑꯃꯒꯤ ꯂꯣꯏꯅ ꯂ ꯂꯥꯛꯏꯅꯦꯕ ꯑꯗꯨꯅꯤꯗ ꯑꯩ ꯑꯩꯗꯤ ꯃꯆꯨꯒ ꯂꯧꯔꯛꯄꯗ ꯄꯩꯁꯥꯃꯨꯛ ꯀꯥꯞꯄꯤꯈꯤꯕꯅꯦ ꯑꯩ ꯑꯦ ꯃꯥꯅ ꯀꯛ ꯀꯛꯁꯟꯅꯔꯖꯦꯌꯦ ꯑꯦ ꯀꯛꯁꯟꯅꯗꯣ ꯀꯛꯁꯤꯟꯅꯔꯅꯨ ꯅꯪ ꯄꯩꯁꯥ ꯆꯤꯜꯂꯤꯌꯦꯅ ꯀꯔꯤꯒꯤꯅꯣ ꯑꯩ ꯀꯥꯞꯄꯤꯔꯛꯀꯦ ꯅꯪ ꯆꯤꯡꯅꯔꯝꯃꯤ ꯑꯩꯅ ꯑꯁꯥ ꯑꯃꯗ ꯑꯃꯝ ꯄꯨꯕꯤꯔꯛꯏꯗꯣ
ꯀꯥꯞꯇꯧ ꯃꯥꯟꯗꯦ
ꯋꯥ ꯈꯪꯗꯕ ꯇꯥꯅꯦꯕ ꯑ ꯃꯣꯏꯗꯨ ꯀꯥꯞꯇ꯭ꯔꯗꯤ ꯑꯗꯨꯅ ꯂꯥꯁ ꯆꯥꯟꯁꯅꯤ ꯀꯩꯅꯣ
ꯃꯣꯏꯅ ꯀꯥꯞꯇ꯭ꯔꯒ ꯈꯣꯏꯅ ꯑꯗꯨꯝ ꯀꯥꯞꯀꯅꯦꯕꯨ ꯀꯥꯞꯇꯕꯗꯤ ꯌꯥꯗꯕꯅꯤꯅ
ꯑꯣ ꯑꯗꯨꯁꯨ ꯂꯥꯟ ꯆꯥꯟꯁꯅꯤ ꯀꯩꯗꯧꯔꯦ ꯑꯗꯨꯅ ꯑꯩ ꯑꯗꯨꯝꯕꯗꯣ ꯂꯧ ꯂꯧꯔꯨꯅꯨ ꯍꯥꯏꯕ ꯊꯤꯕ ꯑꯗꯨꯝ ꯊ ꯑꯩꯅ ꯀꯣꯡꯉꯒꯦ ꯅꯪ ꯅꯠꯇ꯭ꯔꯣ ꯀꯥꯟꯅ ꯄꯣꯠꯇꯦꯕ
ꯑꯁ ꯑꯩꯁꯦ ꯒ꯭ꯌꯥꯟ ꯇꯥꯗꯤꯗ ꯇꯧꯔꯤ ꯍꯌꯦꯡꯒꯤ ꯈꯟꯕꯗ ꯃꯊꯥ ꯁꯥꯏ ꯇꯧꯔꯤꯁꯦ ꯆꯦꯡꯀꯨꯞ ꯆꯦꯡꯀꯨꯞꯁꯨ
ꯉꯥꯛꯇꯪ ꯆꯠꯂꯨꯔꯣꯅꯦ
ꯅꯪ ꯆꯠꯇꯣꯏꯔꯣ
ꯑꯁ ꯆꯠꯇꯔꯦꯗꯅ ꯆꯠꯇꯗꯤ ꯀꯃꯥꯏꯅ ꯇꯧꯅꯤ
ꯆꯠꯇ꯭ꯔꯗꯤ ꯏꯕꯣ ꯑꯃꯨꯛ ꯀꯔꯤ ꯍꯥꯏ ꯑꯃꯨꯛ ꯀꯔꯤ ꯍꯥꯏꯒꯅꯤ ꯑꯈꯣꯏ ꯑꯥꯗ ꯆꯂꯤ ꯇꯨꯝꯕ ꯑꯁ ꯑꯗꯣ ꯅ ꯇꯨꯝꯕꯗꯨ ꯀꯃꯥꯏꯅ ꯍꯥ ꯍꯥꯏꯔꯨꯅꯤꯗꯣ ꯅꯠꯇꯔꯣ
ꯑꯗꯨ ꯍꯥꯏꯕ ꯌꯥꯔꯣꯏꯗ
ꯀꯥꯏꯗꯩꯩ ꯑꯗꯨ ꯍꯥꯏ ꯌꯥꯄꯣꯠꯇꯦꯗ ꯁꯤꯅꯗꯧꯕ ꯋꯥꯅꯤ ꯎꯝ
ꯇꯧꯔꯤꯖꯦ ꯍꯌꯦꯡ ꯀꯩꯅꯣꯗ ꯇꯥꯔꯒꯕ ꯃꯥ ꯃ ꯃꯄꯥꯟ ꯍꯥ ꯄꯜꯂꯛ ꯀꯅꯣꯃꯤ
ꯍꯝ ꯃꯄꯥꯟ ꯇꯥꯕꯗꯣ ꯃꯄꯥꯟꯗ ꯑꯗꯨꯝ ꯇꯥꯔꯕ ꯅꯠꯇ꯭ꯔꯣ
ꯀꯩꯗꯧꯔꯦ ꯍꯥꯏꯅꯣ
ꯁꯨꯝ ꯃꯅꯨꯡꯗ ꯂꯩꯠ ꯃꯌꯥꯏꯗ ꯂꯩꯇ꯭ꯔꯦꯕ ꯇꯥꯕ꯭ꯔꯣ ꯑꯣ ꯇꯥꯕ꯭ꯔꯣ ꯇꯥꯗ꯭ꯔꯣ ꯄꯥꯟꯗ ꯇꯥꯗ꯭ꯔꯕꯣ